ꯑꯣ ꯐ꯭ꯔꯣ
ꯆꯥꯛ ꯆꯥꯗꯔꯤꯗ ꯆꯥꯔꯣꯏꯗ꯫
ꯑꯣ ꯑꯣ ꯄꯨꯡ ꯀꯌꯥꯗ ꯆꯥꯒꯦꯔꯥ꯫
ꯆꯥꯔꯣꯏꯗ ꯆꯥꯛꯁꯦ ꯉꯁꯤ꯫
ꯋꯤꯠꯁ ꯑꯗꯨ ꯀꯔꯤꯆꯥꯒꯅꯤ ꯆꯥꯛ ꯆꯥꯗ꯭ꯔꯗꯤ
ꯀꯩ ꯀꯩꯅꯣ ꯑꯆꯥꯄꯣꯠ ꯆꯥꯕ ꯌꯥꯕ ꯆ
ꯎꯝ ꯔꯦꯁꯇ꯭ꯔꯤꯛ ꯅꯅꯤꯀꯣ ꯑꯩꯒꯨꯝꯅ꯫
ꯑꯣ ꯔꯦꯁꯇ꯭ꯔꯤꯛꯇꯤ ꯍꯥꯟꯅꯗꯒꯤ ꯄꯣꯛꯂꯛꯄꯗꯩ ꯂꯩꯔꯦ ꯍꯥꯏꯕꯒ ꯆꯥꯞ
ꯍꯥꯎ ꯆꯥꯛ ꯆꯥꯔꯕꯣ ꯑꯥꯎ ꯗꯨꯠ ꯆꯥꯔꯦ ꯄꯥꯎ꯫ ꯑꯥꯎ ꯎꯝ ꯑꯧ ꯑꯣ ꯑꯣ ꯋꯥ ꯑꯄꯧꯒꯤ ꯁꯤꯟꯗꯦꯛꯁ ꯇ ꯏꯁꯤꯡ ꯍꯥꯞꯄꯦ ꯃꯥ ꯂꯣꯏꯔꯒ ꯅꯣꯏꯒꯤꯗ ꯍꯥꯞꯔꯒ ꯇꯧꯔꯣ ꯄꯧ ꯇꯨꯝꯈ꯭ꯔꯒꯦ ꯍꯥꯏꯌꯦ꯫ ꯎꯝ ꯎꯝ ꯀꯔꯤ ꯆꯥꯒꯦ ꯍꯥꯏꯕ꯭ꯔꯥ ꯅꯪꯗꯤ ꯆꯥꯛ ꯆꯥꯗꯕꯤꯗ꯫
ꯑꯆꯥꯄꯣꯠ ꯑꯆꯥꯄꯣꯠ ꯆꯥꯔꯅꯤ꯫
ꯀꯔꯤ ꯑꯆꯥꯄꯣꯠ ꯕꯦꯀ꯭ꯔꯤꯒꯤ ꯆꯥꯎꯋꯣ꯫
ꯑꯁ ꯕꯦꯀ꯭ꯔꯤꯒꯤ ꯂꯩꯇ꯭ꯔꯦ ꯍꯧꯖꯤꯛ
ꯎꯝ ꯕꯦꯀ꯭ꯔꯤꯒꯤ ꯅꯠꯇ꯭ꯔꯗꯤ ꯅꯨꯡꯉꯥꯏꯔꯣꯏꯍꯦ
ꯅꯣꯏꯗꯤ ꯁꯟ ꯃꯅꯨꯡ ꯁꯥꯒ
ꯍꯋꯥ ꯎꯝ ꯈꯪꯉꯦ
ꯁꯥꯎꯠ ꯁꯟ ꯃꯅꯨꯡꯁꯥꯒ ꯑꯥ
ꯁꯥ ꯇ꯭ꯔꯥꯟꯁꯐꯣꯝ ꯇꯧꯔꯒ ꯆꯥꯕꯤꯈ꯭ꯔꯦ
ꯑꯣꯏꯁ ꯀꯔꯤꯅꯣꯅꯦ
ꯃꯤ ꯃꯁꯥ ꯍꯥꯏꯕ ꯇꯜꯂꯦꯌꯦ ꯁꯟ ꯃꯅꯨꯡꯁꯥ
ꯑꯁ ꯑꯗꯨ ꯑꯗꯨꯒꯤ ꯑꯣꯛꯇ ꯑꯣꯟꯈ꯭ꯔꯦꯕ
ꯑꯗꯨꯒꯤ ꯑꯣꯛꯇ ꯑꯣꯟꯈ ꯍ ꯆꯥꯛ ꯆꯥꯕ ꯂꯣꯏꯔꯒ ꯃꯩꯍꯨ ꯔꯧꯔꯒ ꯐꯥꯝꯅꯦꯕꯅꯦ ꯍꯣꯏ ꯍꯑꯣꯏ ꯃꯍꯥꯛ ꯉꯁꯤ ꯉꯁꯤ ꯀꯦꯞꯁꯨꯟ ꯌꯥꯎꯗꯕꯒꯤꯀꯣ ꯑꯗꯨꯒ ꯆꯥꯛꯁꯨ ꯌꯥꯝ ꯂꯥꯡꯕ ꯃꯇꯝꯗ ꯆꯥꯕꯅꯤꯅ ꯄꯨꯡꯐꯥꯎꯂꯥꯎꯅ ꯆꯥꯒꯔ꯭ꯦꯕ ꯑꯥ ꯑꯗꯨꯕꯨꯗꯤ ꯍꯥꯏꯈ꯭ꯔꯣ ꯎꯝ ꯍꯥ ꯑꯥ ꯅꯪ
ꯎ
ꯃꯤꯉꯣꯟꯗ ꯌꯦꯡꯍꯜꯂ ꯇꯧꯔꯒ ꯀꯥꯎꯈ꯭ꯔꯦꯀꯣ
ꯎꯝ ꯍꯥꯎꯕꯗꯨ ꯐꯔꯕꯅꯦ
ꯆ ꯌꯥꯝ ꯂꯅꯟꯗꯤ ꯀꯥꯎꯈ꯭ꯔꯕ ꯑꯗꯨ
ꯎꯝ ꯑ ꯃꯥꯏꯅ
ꯑ ꯎꯝ ꯑꯁ ꯑꯩꯗꯤ ꯄꯨꯡꯗꯤ ꯑ ꯂꯥ ꯥꯏ ꯌꯦꯡꯈ꯭ꯔꯦ ꯌꯨꯝ ꯀꯥꯅꯤꯡꯈ꯭ꯔꯦ ꯑꯩ
ꯀꯣꯏ ꯁꯤ ꯌꯨꯝꯗ ꯅꯠꯇ꯭ꯔꯣ ꯍꯥꯏꯖꯦ
ꯎ ꯃꯥꯅꯤ ꯐ ꯅꯃꯃꯥꯏꯁꯤꯒꯦꯗ ꯍ ꯍꯣꯏꯅꯄꯅꯦ
ꯅꯥꯛ ꯌꯦ
ꯎꯝ ꯑꯗꯨꯒꯤ ꯑꯩ ꯀꯥ ꯈ ꯊꯠꯂꯛꯏ ꯍꯌꯦꯡ ꯄꯨꯔꯛ ꯀꯒꯦ ꯁꯤ ꯂꯣꯏꯅ ꯎꯝ ꯍꯥꯏꯕꯤꯈ꯭ꯔꯀꯣ ꯃꯥꯗꯣ ꯀꯥꯈ꯭ꯔꯒꯦ ꯑꯩ
ꯎꯝ ꯐꯖꯟ ꯅꯠ ꯐꯖꯟꯅ ꯆꯥꯔꯒ ꯇꯨꯝꯕ ꯆꯠꯂꯅꯤꯕ ꯍꯧꯖꯤꯛꯁꯨ
ꯑ ꯐꯖꯟ ꯆꯥꯒꯦ ꯑꯩ ꯄ꯭ꯂꯦꯠ ꯂꯣꯏꯁꯤꯟꯂꯦ ꯆꯥꯛ
ꯍꯁ ꯉꯖ ꯆꯥꯛ ꯂꯃꯅꯤ ꯂ
ꯈꯪꯗꯦ ꯑꯁ ꯆꯥꯛ ꯌꯥꯝꯅ ꯆꯥꯕ ꯉꯝꯗꯦ
ꯑꯣ
ꯑꯩꯒꯤ ꯄ꯭ꯂꯦꯠ ꯐ ꯂꯣꯏꯁꯤꯟꯗꯦ
ꯍꯣꯏꯒꯤ
ꯑꯩ ꯅꯨꯡꯁꯤꯠ ꯆꯥꯕ꯭ꯔꯥ ꯆꯥꯛ ꯆꯥꯕ꯭ꯔꯥ ꯈꯪꯗ꯭ꯔꯦ ꯅꯨꯡꯁꯤꯠ ꯉꯥꯛꯇꯥ ꯀꯔꯒꯥ ꯂꯩꯔꯦ ꯑꯩ
ꯂꯣꯏꯔꯗꯤꯍꯦ ꯆꯤꯟꯖꯥꯛ ꯑꯍꯥꯎꯕ ꯆꯥꯔꯒ ꯋꯥꯔ ꯂꯩꯔꯗꯤ
ꯑꯗꯨ ꯍꯥꯎ ꯃꯟꯕꯁꯦ ꯃꯤꯒꯣ ꯍꯣꯔꯥꯅꯤꯡꯉꯦ ꯍꯧꯖꯤꯛ ꯑꯩ
ꯑ
ꯃꯦꯡꯒꯣ ꯍꯨꯔꯨꯟꯅꯤꯡꯉꯦꯕ
ꯆꯥꯅꯤꯡꯈ꯭ꯔꯦ ꯑꯣꯛꯁꯥ ꯇꯥꯄꯒꯤꯀꯣ
ꯃꯄꯨꯅ ꯃꯄꯨꯅ ꯎꯒꯅꯤꯕꯣ
ꯑꯗꯨꯒꯤꯅꯦ ꯀꯤꯔꯤꯁꯤ ꯉꯈꯣ ꯃꯦꯡꯒꯣ ꯇꯥꯕ꯭ꯔꯥ ꯌꯦꯡꯒꯦ ꯑ ꯃꯦꯡꯒꯣꯒꯤ ꯄꯥꯟꯕꯤ ꯂꯩ ꯑꯣ ꯇꯥꯗꯦ ꯂꯩꯆꯦ ꯉꯁꯥꯏꯗꯤ ꯑꯃ ꯇꯥꯔꯒ ꯑꯩꯒꯤ ꯃꯃꯥꯡꯗ ꯇꯥꯕꯅꯤꯅ
ꯑꯣ
ꯂꯥꯛꯇ꯭ꯔꯤꯌꯦ ꯂꯩꯔꯦ ꯃꯈꯥꯗ
ꯎꯝ
ꯑꯁ ꯀꯗꯥꯏꯗꯗꯤ ꯉꯝꯗ꯭ꯔꯦ ꯍꯦ
ꯑꯩꯗꯤ ꯅꯪꯒꯤ ꯁꯥ ꯃꯅꯨꯡ ꯁꯥꯒ ꯑꯦ ꯁꯟ ꯃꯅꯨꯡꯁꯥꯗꯨꯒ
ꯄꯤꯔꯥ ꯃꯄꯥꯟꯒꯤ ꯃꯁꯥꯗ ꯎꯝ
ꯃꯄꯥꯟꯒꯤ ꯃꯅꯨꯡꯁꯥꯗ ꯆꯥꯔ ꯍꯜꯂꯛꯀꯗ꯭ꯔꯥ ꯈꯟꯕꯅꯤꯅꯦ
ꯑ ꯗꯥꯏꯗꯑꯩꯅꯣ ꯐꯣꯇꯣ ꯀꯥꯞꯄ ꯀꯥꯎꯈ꯭ꯔꯦ ꯆꯦꯡꯕ ꯅꯪꯉꯣꯟꯗ ꯊꯥꯒꯦꯅ ꯇꯧꯅꯤ
ꯀꯥꯏꯗꯦ ꯀꯩꯁꯨ ꯀꯥꯏꯗꯦ
ꯂꯥꯏ ꯀ꯭ꯔꯤꯅꯣ ꯆꯥꯅꯤꯡꯉꯦ ꯍꯧꯖꯤꯛ ꯁꯥ ꯆꯥꯕꯒꯤ ꯑꯩꯒꯤ ꯇꯤꯠꯇꯣ ꯍꯥꯀꯠꯆꯠꯈ꯭ꯔꯦꯕ
ꯑꯣ
ꯉꯥ ꯑꯩꯈꯣꯏꯗꯤ ꯍꯅꯕ꯭ꯔꯣ
ꯉꯥ ꯑꯁ ꯉꯥ ꯆꯥꯅꯤꯡꯗꯦ ꯁꯔꯨ ꯁꯨꯔꯥꯡꯒ ꯌꯥꯝꯃꯦ ꯄꯩꯁꯥ
ꯑꯁ ꯂꯩꯔꯤ
ꯍꯥ
ꯂꯩꯃꯤꯟꯅꯗꯧ ꯋꯥ ꯋꯥꯒꯗꯕꯥ ꯃꯤꯅꯤꯅꯦ
ꯈꯪꯗ꯭ꯔꯣꯏꯗ ꯍꯩ ꯁꯕ ꯀꯅꯔꯣ ꯇꯔꯑꯦ ꯉꯥꯏꯀꯣ ꯀꯔꯤꯅꯣ ꯍꯨꯔꯦꯟ ꯑꯃꯨꯛ ꯀꯣ ꯀ꯭ꯔꯤꯔꯥ ꯁꯤ ꯅꯨꯄꯤꯒꯤꯁꯦ ꯎ ꯁꯤ ꯁꯤ ꯇꯧꯔꯦꯗꯅ ꯊ ꯉꯥꯏꯈꯣ ꯇꯕꯤꯒꯦ ꯁꯤꯗ ꯐꯣꯟ ꯅꯝꯕꯔ ꯃꯦꯠꯂꯣ ꯇꯧꯔꯣ ꯑꯩꯒꯤ ꯐꯣꯟ ꯅꯝꯕꯔ ꯑꯁ ꯅꯪꯗ ꯁꯥꯟꯅꯈ꯭ꯔꯦ ꯃꯈꯥꯗ ꯀꯣꯝꯃꯒ ꯇꯧꯎ ꯍꯥꯏ ꯑꯩ ꯁ ꯃꯥꯟꯕꯒꯤ ꯂꯩꯕ ꯉꯝꯗꯕꯒꯤ ꯂꯥꯛꯈ꯭ꯔꯕꯅꯤ ꯃꯣꯏ ꯄꯨꯟꯅ ꯐꯝꯃꯒ ꯂꯩ ꯑꯁ ꯋꯥꯏ ꯍꯦ ꯁꯤ ꯑꯩꯈꯣꯏ ꯃꯊꯛ ꯀꯥꯕꯁꯤꯀꯣ
ꯌꯥꯝ ꯂꯞ ꯃꯊꯛ
ꯃꯤꯅꯤꯠ ꯑꯅꯤ ꯑꯃ ꯑꯅꯤꯒ ꯈꯪꯂꯝꯕꯤꯅꯤꯗ ꯅꯛꯑꯦ ꯃꯣꯏꯅ ꯁꯣꯔꯣꯛ ꯃꯈꯥ ꯑꯩꯅ ꯁꯣꯔꯣꯛ ꯃꯊꯛ ꯗꯨꯒꯤ ꯑꯥ ꯄꯨꯛꯅ ꯅꯨꯡꯁꯤꯠ ꯑꯃ ꯑꯃꯨꯛ ꯂꯩꯕꯅꯦ ꯎꯝ ꯏꯃꯥꯟꯕꯤ ꯈꯣꯏꯗꯣ ꯅꯨꯡꯗꯥꯡꯒ ꯑꯣꯏꯔꯗꯤ ꯌꯥꯝ ꯁꯥꯕ ꯈꯣꯏꯗꯗꯤ ꯏꯪꯕ ꯏꯃꯥꯟꯕꯤ ꯑꯩꯈꯣꯏꯗꯣ ꯅꯨꯡꯗꯥꯡꯗ ꯑꯣꯏꯔꯗꯤ ꯁꯥꯕꯀꯣ ꯍꯜꯂꯣ ꯇꯥꯔꯕ꯭ꯔꯣ
ꯎꯝ
ꯑꯣ ꯏꯃꯥꯟꯅꯕꯤ ꯈꯣꯏꯗꯣ
ꯑꯣ
ꯅꯨꯡꯗꯥꯡꯗ ꯁꯥꯕ
ꯑꯣ
ꯑꯗꯨꯒꯤ ꯆꯥꯛ ꯆꯥꯕ ꯂꯣꯏꯔꯒꯥ ꯀꯔꯤꯅꯣ ꯁꯥꯕꯅ ꯃꯔꯣꯟ ꯑꯃ ꯃꯤꯅꯤꯡꯁꯤꯕꯅ ꯃꯔꯣꯟ ꯑꯃ
ꯑꯗꯨꯒꯤ ꯆꯦꯟꯒꯔ꯭ꯕꯅꯦꯕ
ꯑꯗꯨꯒꯤ ꯁꯦꯡꯈ꯭ꯔꯝꯅꯦ ꯑꯩ ꯑꯩꯒꯤ ꯇꯤꯐꯤꯟꯁꯨ ꯀꯥꯎꯔꯝꯈ꯭ꯔꯦ
ꯍꯌꯦꯡ ꯂꯧꯕ ꯌꯥꯅꯤꯗ
ꯎꯝ ꯍꯌꯦꯡ ꯑꯃꯨꯛ ꯂꯧꯔꯅꯤ
ꯎꯝ
ꯂꯣꯏꯔꯦ ꯂꯣꯏꯔꯦ ꯄꯨꯛꯁꯦ ꯌꯥꯝ ꯆꯥꯎꯈ꯭ꯔꯦ ꯑꯩꯗꯤ ꯀꯔꯤꯁꯨ ꯆꯥꯕ ꯌꯥꯗꯦ ꯀꯔꯤꯅꯣ ꯕꯨꯛ ꯀꯔꯤꯅꯣ ꯑꯗꯨꯝ ꯆꯥꯔꯗꯤ ꯄꯨꯛꯇꯣ ꯑꯗꯨꯝ ꯆꯥꯎꯕ ꯇꯧꯋꯦꯕ ꯑꯩꯗꯣ
ꯑꯥ ꯃꯤꯔꯣꯟꯕ ꯃꯥꯟꯕ꯭ꯔꯥ
ꯍꯣꯏ ꯑꯗꯨꯝ ꯃꯥꯟꯈ꯭ꯔꯦ
ꯃꯤꯔꯣꯟꯕꯤ ꯃꯥꯟꯈ꯭ꯔꯦ ꯆꯥꯛ ꯆꯥꯕꯒꯤ
ꯎꯝ
ꯑꯩꯒꯤ ꯑꯩꯒꯤ ꯄꯨꯛ ꯑꯩꯒꯤ ꯄꯨꯛ ꯈꯛꯇꯒꯤ ꯆꯥꯕ꯭ꯔꯥ ꯈꯪꯗꯦ ꯅꯪ ꯒ꯭ꯔꯨꯞ ꯌꯥꯎꯕ꯭ꯔꯥ ꯒ꯭ꯔꯨꯞꯇꯒꯤ ꯀꯣꯜ ꯇꯧꯔꯛꯑꯣ ꯍꯥꯏ ꯅꯪ ꯉꯥꯏꯈꯣ ꯒ꯭ꯔꯨꯞꯇꯨꯒꯤ ꯀꯣꯜ ꯇꯧꯔꯛꯑꯣ ꯍꯥꯏꯕꯗꯣ ꯑꯗꯨꯝ ꯑꯗꯨꯝꯗꯒꯤ ꯅꯝꯕꯔꯗꯨ ꯑꯗꯨꯝ ꯂꯧꯔꯒ ꯀꯣꯜ ꯇꯧꯋꯣ ꯑꯩꯩꯅ ꯉꯁꯥꯏ ꯇꯥꯛꯄꯤꯕ ꯃꯐꯝꯗ ꯃꯦꯠꯂꯒ ꯐꯤꯗ ꯑꯩꯒꯤ ꯀꯖꯤꯟ ꯂꯥꯛꯏꯕꯀꯣ ꯑꯗꯨꯒꯤ ꯃꯥꯁꯨ ꯑꯍꯥꯟꯕ ꯑꯣꯏꯅ ꯃꯥꯗꯣ ꯇꯧꯕ ꯍꯩꯗꯕ ꯑꯗꯨꯒꯤ ꯑꯩꯅ ꯇꯥꯛꯄꯤꯕꯅꯤꯗ
ꯋꯥꯕꯅ ꯀꯥꯕ ꯉꯝꯗ꯭ꯔꯦꯍꯦ ꯑ ꯁꯤꯡꯕ ꯌꯥꯝ ꯆꯥꯅꯤꯡꯈ꯭ꯔꯦ ꯍꯧꯖꯤꯛ ꯂꯥꯞꯇꯦ ꯂꯥꯞꯇꯦ
ꯂꯩꯇ꯭ꯔꯣꯄꯗ ꯅꯪ ꯁꯤꯟꯕ ꯆꯠꯅꯤꯡꯉꯤꯗꯣ
ꯑꯣ ꯂꯩꯇ꯭ꯔꯦ
ꯑꯣ ꯅꯪꯒꯤ ꯃꯦꯡꯒꯣꯁꯨ ꯐꯪꯗ꯭ꯔꯦ
ꯎꯝ ꯍꯨꯔꯥꯏꯅꯤꯡꯉꯥꯏ ꯐꯥꯎ ꯂꯩꯇꯦ ꯑꯩꯒꯤ ꯃꯔꯨꯞ ꯑꯃꯥꯒꯨꯝꯕ ꯂꯩꯔꯗꯤ ꯃꯤ ꯑꯃ ꯃꯤꯅ
ꯇꯧꯕ ꯌꯥꯕ
ꯍꯣꯏ ꯍꯥꯏꯕꯗꯤ ꯃꯤ ꯑꯃꯅ ꯃꯤ ꯌꯦꯡꯕ ꯃꯤ ꯑꯃꯅ ꯍꯨꯔꯥꯟꯕ ꯌꯥꯕꯅꯦ ꯑꯗꯨ ꯏꯊꯟꯗ ꯑꯣꯏꯕꯅꯤꯅ ꯄꯥꯏ ꯂꯩꯇꯦ ꯋꯥꯕꯅ ꯃꯔꯣꯝꯃ ꯋꯥꯕꯅ ꯃꯔꯣꯟ ꯑꯃ
ꯍꯥꯥ
ꯍꯜꯂ ꯇꯨꯃꯤꯟꯅ ꯇꯨꯝꯈ꯭ꯔꯣ ꯗꯨꯗꯤ ꯎꯝ ꯇꯥꯏ
ꯇꯨꯝꯕ ꯋꯥꯠꯂꯤ ꯇꯥꯛꯁ ꯌꯥꯝ ꯂꯩꯔꯤ
ꯑ ꯇꯧꯈꯤꯗꯣꯏꯅꯦ ꯍꯣꯏ
ꯍꯣꯏ ꯇꯧꯈꯤꯗꯣꯏꯅꯦ ꯁꯤ ꯑꯃꯨꯛ ꯊꯝꯃꯒ ꯑꯃꯨꯛ ꯇꯧꯔꯛꯇꯣꯏꯅꯤ
ꯕꯣꯜꯗꯤ ꯌꯦꯡꯉꯔꯣꯏꯅꯦ ꯑꯗꯨꯗꯤ
ꯕꯣꯜꯗꯣ ꯄꯨꯡ ꯕꯥꯔꯣꯗ ꯅꯠꯇ꯭ꯔꯣ
ꯑꯥ
ꯈꯪꯗꯦꯅꯦ ꯑꯩ ꯍꯟꯗꯛꯁꯦ ꯇꯨꯝꯕ ꯌꯥꯝ ꯅꯨꯡꯉꯥꯏꯌꯦ
ꯑꯣ ꯅꯪ ꯅꯇꯣꯝꯗ ꯂꯩꯕꯅꯤꯅ ꯕꯣꯜꯒ ꯌꯦꯡꯕ ꯅꯨꯡꯉꯥꯏꯔꯝꯃꯣꯏꯗ
ꯎꯝ ꯐꯣꯟꯗ ꯐꯣꯟꯗ ꯅꯠꯇ꯭ꯔꯒ ꯁꯤ ꯇꯤꯚꯤꯗ ꯌꯦꯡꯕꯅꯦ ꯃꯤ ꯃꯌꯥꯝ ꯄꯨꯜꯂꯒ ꯀꯣ
ꯑꯣ ꯃꯤ ꯌꯥꯝ ꯄꯨꯜꯂꯗꯤ ꯌꯦꯡꯕ ꯅꯨꯡꯉꯥꯏꯕꯅꯤꯍꯦ
ꯍꯣꯏ ꯅꯍꯥꯟ ꯀꯥꯔꯤꯔ ꯖꯄꯥꯟꯒ ꯕ꯭ꯔꯖꯤꯜ ꯁꯅꯥꯕ ꯅꯨꯃꯤꯠꯇꯨꯗꯤ ꯂꯣꯏꯔꯦ ꯎꯝ ꯂꯥꯎ ꯂꯥꯎꯔꯒ ꯀꯣ ꯉꯔꯥꯡꯗꯨꯁꯨ ꯑꯈꯣꯏ ꯅꯥꯏꯕꯔꯤꯡ ꯅꯥꯏꯕꯔꯤꯡ ꯈꯣꯏꯗꯣ
ꯍꯨꯝ ꯃꯤ ꯀꯌꯥꯒꯤ ꯃꯦꯁ ꯌꯦꯡꯉꯀꯥꯟꯗ ꯃꯣꯏꯁꯨ ꯏꯪꯂꯦꯟꯒꯤꯔ ꯏꯪꯂꯦꯟꯒꯤꯗꯨꯗ
ꯌꯦꯡꯕ ꯃꯥꯜꯂꯦ
ꯑꯩꯁꯨ ꯕꯦꯜꯖꯤꯌꯝꯒꯤ ꯌꯦꯡꯍꯧꯒꯦ ꯇꯧꯔꯒ ꯕꯦꯜꯖꯤꯌꯝꯒꯤꯗꯤ ꯐꯖꯕ ꯃꯥꯥꯜꯂꯦꯅꯦ
ꯈꯪꯗꯦ ꯑꯩ ꯕꯦꯜꯖꯤꯌꯝꯒꯤ ꯃꯦꯠꯁ ꯌꯦꯡꯗ꯭ꯔꯤꯌꯦ ꯗꯨꯒꯤ ꯀꯃꯥꯏ
ꯃꯣꯏ ꯕꯦꯜꯖꯤꯌꯝꯒꯤ ꯅꯝꯕꯔ ꯇꯦꯟ ꯅꯝꯕꯔ ꯇꯦꯟꯔ ꯑꯃ
ꯈꯪꯗꯦ ꯀꯅꯥꯔꯥ
ꯃꯥꯗꯣ ꯍꯩꯕꯅꯤꯅꯦ ꯃꯥ ꯍꯥꯟꯅ ꯑꯗꯨꯅ ꯁꯥꯟꯅꯔꯝꯕꯅꯤ ꯃꯣꯏꯒꯤ ꯃꯦꯆ ꯀꯕꯤꯟ ꯗꯦꯕꯟ
ꯗꯦ ꯑꯩ ꯕꯦꯜ ꯖꯦ ꯕꯦꯇ꯭ꯔꯤ ꯌꯥꯎꯗꯕꯒꯤ
ꯑꯣ
ꯎꯝ
ꯑ ꯍ ꯎꯝ ꯎꯝ ꯋꯥꯏꯗꯀꯣ ꯋꯥꯏ ꯋꯥꯏ
ꯎꯝ ꯋꯥꯏꯌꯦ ꯑꯁꯤꯡꯕꯥ ꯋꯥꯏꯑꯦ ꯍꯥꯏ ꯐꯃꯨꯡꯗ ꯈꯔꯣ ꯇꯧꯅꯤꯡꯈ꯭ꯔꯦ ꯑꯗꯣ ꯆꯥꯛ ꯍꯦꯛ ꯆꯥꯕ ꯂꯣꯏꯔꯒ ꯇꯨꯝꯕꯁꯨ ꯌꯥꯗꯦ ꯑꯗꯨꯝ ꯀꯣ ꯂꯣꯏꯗ꯭ꯔꯤ ꯐꯥꯎꯗꯤ
ꯇꯧꯒꯅꯤ ꯅꯪꯗꯤ ꯆꯥꯛ ꯈꯤꯖꯤꯛꯇꯪ ꯑꯣꯏꯔꯁꯨ ꯆꯥꯎꯋꯣ
ꯆꯥꯛ ꯆꯥꯛ ꯃꯇꯝ ꯍꯦꯟꯒ꯭ꯔꯦ
ꯍꯣꯏ ꯆꯥꯛꯇꯤ ꯂꯧꯎ ꯌꯥꯗ꯭ꯔꯣ ꯑꯇꯣꯞꯄ ꯂꯧꯗ꯭ꯔꯁꯨ
ꯆꯥꯛ ꯃꯇꯝꯗꯤ ꯍꯦꯟꯈ꯭ꯔꯦ ꯑꯈꯣꯏꯒꯤ
ꯑꯁ ꯄꯨꯡ ꯀꯌꯥꯗ ꯄꯤꯕ꯭ꯔꯥ
ꯁꯚꯦꯟ ꯊꯥꯔꯇꯤꯗꯒꯤ ꯅꯥꯏꯟ ꯐꯥꯎ ꯄꯤꯕꯅꯦ
ꯑꯣ ꯑꯩꯈꯣꯏꯒꯤ ꯇꯥꯏꯃꯤꯡꯒ ꯆꯞ ꯃꯥꯟꯅꯩꯅꯦ ꯁꯤꯗꯒꯤ
ꯍ
ꯑꯣ ꯁꯤꯗꯗꯤ ꯍꯥꯎꯗꯕꯅꯤꯅ ꯉꯁꯤꯗꯤ ꯆꯥꯔꯔꯣꯏꯒꯦꯅ ꯆꯥꯗꯕꯅꯤꯅ
ꯑꯣ ꯑꯣ ꯀ꯭ꯔꯤ ꯍꯦꯁꯥꯡ ꯊꯣꯡꯕꯤꯕ꯭ꯔꯥ ꯑꯗꯣ ꯃꯣꯏꯅ
ꯉꯁꯤꯁꯦ ꯀꯥꯡꯇꯛ ꯑꯣꯏꯔꯝꯗꯧ ꯃꯥꯜꯂꯦ ꯀꯟꯇꯛ ꯀꯟꯇꯛꯀ
ꯍꯣꯏ ꯀꯟꯇꯥꯛꯛꯇꯣ
ꯎꯝ
ꯆꯥꯗꯕ ꯀꯨꯏꯔꯦ ꯍꯥꯎꯕꯅꯤ ꯍꯥꯏꯕꯖꯥꯟ ꯊꯣꯡꯝꯕꯤꯔꯗꯤ ꯐ꯭ꯔꯥꯏ ꯇꯧꯔꯒ
ꯑꯁ ꯑꯩꯗꯤ ꯍꯅꯗꯦꯗ ꯗꯨ ꯀꯥꯡꯇꯛ ꯇꯨ
ꯆꯥꯃꯟꯕꯒꯦꯔꯥ
ꯆꯥꯃꯟ ꯈꯪꯗꯦꯗ ꯑꯗꯨꯝ ꯍꯩꯅꯗꯦꯗ ꯍꯥꯟꯅꯗꯒꯤ
ꯑꯣ ꯑꯣ
ꯃꯁꯛꯁꯨ ꯊꯤꯌꯦꯗ ꯀꯟꯇꯛꯇꯣ ꯊꯣꯡꯉꯗꯤ
ꯈꯪꯗꯦꯅꯦ ꯀꯔꯤ ꯍꯥꯏꯁꯤꯔꯥ ꯀꯨꯏꯅ ꯑꯗꯣ ꯑꯁ ꯀꯔꯤꯅꯣ ꯊꯣꯡꯕꯗꯨ ꯊꯣꯡꯕꯗꯨꯅꯣ ꯊꯣꯡꯕꯗꯨ ꯁꯨ ꯌꯥꯝ ꯃꯇꯝ ꯌꯥꯝ ꯆꯪꯉꯦꯅ
ꯑꯣ
ꯑꯗꯨꯅꯦ ꯀꯔꯤꯔꯥ ꯋꯥꯏ